ꯑꯥꯎ ꯇꯔꯕꯔꯣ ꯇꯥꯏꯀꯣ
ꯎꯝ
ꯇꯨꯝꯗ꯭ꯔꯤꯕꯣ
ꯇꯨꯝꯗ꯭ꯔꯤꯌꯦ ꯍꯣꯏ
ꯑꯣ ꯍꯌꯦꯡꯁꯨ ꯊꯕꯛ ꯆꯠꯀꯗ꯭ꯔꯥ
ꯅꯣꯏꯔꯣꯝꯗ ꯂꯥꯏ ꯂꯥꯛꯄ꯭ꯔꯣ
ꯂꯥꯛ ꯑꯦ ꯍ ꯅꯣꯏ ꯅꯣꯏꯗꯗꯤ ꯂꯥꯛꯇꯕ꯭ꯔꯥ
ꯑꯩꯈꯣꯏ ꯔꯨꯝꯗꯁꯨ ꯂꯥꯛꯑꯦ ꯍꯧꯖꯤꯛꯇꯤ
ꯎꯝ ꯗꯣ ꯍꯧꯖꯤꯛ ꯅꯪ ꯍꯥꯏ ꯍꯥꯏꯈꯤꯕꯗꯣ ꯑꯃꯨꯔꯛ ꯍꯥꯏꯌꯨ ꯎꯝ
ꯉꯁꯤꯗꯤ ꯐꯨꯠꯕꯣꯜ ꯌꯦꯡꯅꯤ ꯍ ꯍꯌꯦꯡ ꯍꯥꯏꯕ ꯇꯥꯔꯦꯅꯦꯀꯣ ꯕꯥꯔꯣꯛ ꯃꯈꯥꯗ ꯕꯥꯔꯣ ꯃꯈꯥꯏꯗꯅꯦꯕ ꯐꯨꯠꯕꯣꯜ ꯃꯦꯠꯆ ꯍꯥꯏꯕꯗꯣ ꯑꯗꯨꯒꯤ ꯌꯦꯡꯉ ꯍꯌꯦꯡꯗꯤ ꯉꯥꯝꯗꯣꯏꯃꯥꯟꯗꯦ
ꯑꯗꯣ ꯍꯌꯦꯡ ꯊꯕꯛ ꯆꯠꯂꯔꯣꯏ
ꯎꯝ
ꯑꯗꯨꯝ ꯆꯠꯇ꯭ꯔꯁꯨ ꯌꯥꯕ꯭ꯔꯕ
ꯌꯥꯏꯗ
ꯑꯗꯨ ꯀꯩꯅꯣ ꯗꯦ ꯑꯣꯐ ꯑꯗꯨꯝ ꯂꯣꯅꯤꯡ ꯅꯣꯏꯒꯤꯗꯣ ꯑꯗꯨꯝ ꯗꯦ ꯑꯣꯐ ꯂꯧꯅꯤꯡꯅꯤꯡꯕ ꯃꯇꯝ ꯑꯗꯨꯝ ꯂꯧꯕ ꯌꯥꯕ꯭ꯔꯥ
ꯑꯣ ꯀꯔꯤ ꯊꯕꯛꯅꯣ ꯅꯪ ꯇꯧꯔꯤꯗꯣ ꯑꯗ ꯊꯕꯛ ꯃꯆꯥꯁꯨ ꯃꯃꯤꯡ ꯂꯩꯌꯦꯗꯅ
ꯊꯕ ꯃꯆꯥꯅꯤꯅꯃꯤꯡꯗꯤ ꯂꯩꯕꯅꯤ ꯍꯣꯏ
ꯑ ꯑꯗꯨ ꯍꯥꯏꯗꯣꯛꯄ ꯌꯥꯗꯕ꯭ꯔꯥ
ꯍꯣꯔꯦꯟ ꯍꯣꯔꯦꯟ ꯍꯥꯏꯔꯛꯑꯒꯦ ꯁꯤꯗꯗꯤ ꯍꯥꯏꯕ ꯌꯥꯕ꯭ꯔꯦ ꯃꯥꯟꯗꯦ
ꯑ ꯐꯩ ꯐꯩ ꯑꯗꯣ ꯅꯪ ꯅꯆꯤꯟ ꯅꯅꯥꯎ ꯀꯌꯥ ꯂꯩꯒꯦ
ꯑꯩꯈꯣꯏꯁꯦ ꯋꯥꯟ ꯇꯨ ꯊ꯭ꯔꯤ ꯑꯩꯈꯣꯏ ꯐꯥꯗꯔ ꯃꯥꯗꯔ ꯑꯩ ꯑꯣꯏꯔꯗꯤ ꯁꯕꯦꯟ ꯑꯣꯏꯕ
ꯅꯠꯇꯦ ꯅꯆꯤꯟ ꯅꯅꯥꯎ ꯍꯥꯏꯕꯅꯦ ꯕ꯭ꯔꯗꯔ ꯁꯤꯁꯇꯔ
ꯑꯣ ꯑꯣ ꯑꯗꯨꯗꯤ ꯑꯩ ꯌꯥꯎꯔꯒ ꯃꯉꯥ
ꯑꯣ ꯅꯪꯅ ꯑꯍꯥꯟꯕꯔꯥ
ꯅꯠꯇꯦ
ꯎꯝ
ꯑꯩꯅ ꯊꯥꯗꯨ ꯂꯩꯕ
ꯎꯝ
ꯑꯥꯏꯅ ꯊꯥꯗ ꯂꯩꯕ ꯑꯩꯒꯤ ꯃꯈꯥꯗ ꯑꯅꯤ ꯂꯩꯕꯀꯣ
ꯑꯣ
ꯑꯗꯨꯒ ꯑꯩꯒꯤ ꯃ ꯊꯥꯛꯇ ꯑꯅꯤ ꯂꯩꯕ
ꯑꯣ ꯅꯪꯒ ꯂꯩꯃꯤꯟꯅꯕꯗꯤ ꯍꯧꯖꯤꯛ ꯂꯩꯃꯤꯟꯅꯕꯀꯣ ꯃꯣꯏꯗꯤ ꯏꯁꯀꯨꯜ ꯀꯥꯔꯤꯕ꯭ꯔꯥ ꯀꯣꯂꯦꯖ ꯀꯕ꯭ꯔꯥ
ꯑꯩꯒꯤ ꯏꯅꯧꯅꯨꯄꯤꯗꯤ ꯍꯧꯖꯤꯛꯁꯦ ꯁꯦꯃꯤꯁꯇꯔ ꯐꯥꯔꯁ ꯁꯦꯃꯤꯁꯇꯔꯅꯦ
ꯑꯣ ꯇꯝꯄꯥꯛꯇ ꯂꯩꯕ꯭ꯔꯥ ꯃꯥꯁꯨ
ꯃꯥꯁꯨ ꯇꯝꯄꯛꯇ ꯂꯩꯌꯦ
ꯎꯝ ꯑꯗꯨꯒ ꯅꯪꯒꯤꯅ ꯅꯌꯥꯝꯕꯗꯤ
ꯃꯥꯗꯤ ꯑ ꯃꯥꯗꯤ ꯖꯣꯕ ꯑꯦꯛꯁꯄꯤꯔꯤꯌꯦꯟ ꯅꯤ ꯃꯥꯗꯤ
ꯑ ꯅꯪꯁꯨ ꯇꯝꯄꯥꯛꯇ
ꯃꯣꯏ ꯃꯥꯁꯨ ꯑꯩꯈꯣꯏ ꯑꯩꯒ ꯑꯩꯒ ꯂꯩꯃꯤꯟꯅꯕꯅꯤ
ꯎꯪ
ꯌꯨꯝꯒꯤ ꯃꯤꯁꯤꯡꯗꯤ ꯆꯤꯡꯗ ꯂꯩꯕ꯭ꯔꯥ
ꯃꯣꯏ ꯆꯤꯡꯗ ꯃꯥꯛꯗꯩꯩꯅꯇꯦ ꯑꯗꯨꯁ ꯍꯧꯖꯤꯛꯁꯦ ꯑꯗꯨꯒꯤ ꯃꯐꯝꯗꯣ ꯍꯥꯏꯕ ꯌꯥꯏ ꯍꯥꯏꯕ ꯌꯥꯎ꯭ꯔꯣ ꯍꯥꯏꯔꯛꯑꯣ ꯍꯥꯏꯕ꯭ꯔꯣꯑꯣ
ꯆꯤꯡꯗ ꯂꯩꯕ꯭ꯔꯥ ꯍꯥꯏꯕꯅꯤ
ꯆꯤꯡ ꯃꯥ ꯅꯠꯇꯦ
ꯑꯣꯝ ꯎꯝ ꯀꯅꯥ ꯍꯥꯏ꯭ꯔꯤꯌꯥꯗ ꯑ ꯇꯝꯄꯥꯛꯇ ꯂꯩꯕ ꯅꯨꯡꯉꯥꯏꯕ꯭ꯔꯥ
ꯇꯝꯄꯥꯛꯇ ꯇꯝꯄꯥꯛꯇ ꯂꯩꯕ ꯅꯨꯡꯉꯥꯏꯇꯦ ꯑꯩꯒꯤꯗꯤ
ꯑꯩꯒꯤ
ꯏꯟꯚꯥꯏꯔꯣꯟꯃꯦꯟꯗꯣ ꯌꯥꯝ ꯐꯠꯇꯦꯕꯀꯣ
ꯑꯣ ꯆꯤꯡꯅ ꯆꯤꯡ ꯆꯤꯡꯗ ꯂꯩꯕꯅꯣ ꯍꯦꯟꯅ ꯅꯨꯡꯉꯥꯏꯕ꯭ꯔꯅꯦ
ꯆꯤꯡꯗ ꯂꯩꯕ ꯅꯨꯡꯉꯥꯏꯍꯣꯏ ꯁꯤꯗꯗꯤ ꯃꯔꯛ ꯃꯔꯛ ꯂꯩꯕꯗꯣ ꯅꯨꯡꯉꯥꯏꯕꯀꯣ ꯑꯗꯨꯝ ꯄꯥꯔꯃꯤꯅꯦꯟꯅꯤ ꯑꯣꯏ ꯂꯩꯕꯗꯨ ꯁꯤꯗꯤ ꯋꯥꯅꯤꯕ ꯅꯨꯡ ꯂꯩꯕ ꯅꯨꯡꯉꯥꯏꯇꯦꯕ ꯏꯟꯚꯥꯏꯔꯣꯟꯃꯦꯟꯗꯣ ꯌꯥꯝ ꯅꯨꯡꯉꯥꯏꯇꯦꯕ ꯑꯗꯨꯒꯤꯅꯤꯗ ꯌꯥꯝ ꯁꯥꯏꯌꯦꯕꯀꯣ
ꯍꯣꯏ ꯍꯣꯏ ꯍꯣꯏ ꯁꯥꯕꯨꯗꯤ ꯁꯥꯏꯑꯦ ꯌꯨꯝ ꯀꯩꯗꯧꯉꯩ ꯍꯜꯂꯛꯑꯅꯤ ꯅꯪꯗꯤ
ꯁꯤꯗꯤ ꯁꯤꯗꯗꯤ ꯈꯔꯗꯤ ꯂꯩꯔꯤ ꯂꯩꯔꯦ ꯇꯧ ꯃꯥꯜꯂꯦ
ꯑꯣ
ꯈ꯭ꯔꯤꯁꯃꯥꯁ ꯈ꯭ꯔꯤꯁꯃꯥꯁꯀꯤ ꯃꯃꯥꯡꯗ ꯂꯥꯛꯑꯗꯤ ꯂꯥꯛꯑꯅꯤ ꯗꯤ ꯍꯟꯕꯗꯤ ꯍꯪꯒꯅꯤꯕꯀꯣ
ꯑꯣ ꯑꯣ ꯅꯣꯏ ꯑꯍꯨꯝꯃꯛ ꯎꯝ ꯎꯝ
ꯃꯤ ꯀꯌꯥ ꯁꯨꯒꯦ ꯅ ꯅꯣꯏꯒꯤꯗꯤ
ꯎꯝ ꯍꯥꯏꯗꯤ ꯑꯩꯒꯤ ꯏꯆꯤꯟ ꯏꯅꯥꯎꯅ ꯏꯆꯤꯟ ꯏꯅꯥꯎ ꯀꯣꯛꯃꯤꯟꯅꯕ ꯍꯦꯛ ꯍꯥꯏꯕ꯭ꯔꯣ ꯑꯩꯅ ꯑꯍꯥꯟꯕꯅꯦ ꯑꯗꯨꯒ ꯑꯩ ꯃꯈꯥꯗ ꯑꯅꯤ ꯂꯩ
ꯑꯣ
ꯎꯝ ꯅꯨꯄꯤ ꯑꯃ ꯅꯨꯄꯥ ꯑꯃ
ꯑꯗꯨꯗꯤ ꯅꯣꯏꯁꯦ ꯅꯣꯏꯁꯦ ꯃꯤ ꯃꯉꯥꯅꯤꯅꯦ ꯅꯣꯏ ꯃꯃꯥ ꯕꯕꯥ ꯑꯗꯨꯒ
ꯎꯝ ꯍꯣꯏ
ꯑꯣ ꯑꯗꯨ ꯅꯪꯒꯤꯁꯤ ꯕꯦꯟꯗꯤꯡ ꯀꯩ ꯊꯕꯛ ꯇꯧꯒꯦ
ꯀꯂꯦꯖ ꯀꯥꯔꯔꯤꯦꯗ
ꯑꯣ ꯑꯠꯆꯥ ꯒ꯭ꯔꯦꯖꯨꯌꯦꯁꯟ ꯀꯣ
ꯍꯣꯏ
ꯁꯦꯃꯦꯁꯇꯔ ꯀꯌꯥꯒꯨꯝꯕ ꯁꯨꯔꯦ
ꯎꯝ ꯑꯩꯗꯤ ꯃꯥꯁꯇꯔꯗꯤ ꯂꯣꯏꯈ꯭ꯔꯦ ꯄꯤ ꯖꯤ ꯂꯣꯏꯈ꯭ꯔꯦꯕ꯭ꯔꯥꯀꯣ ꯑꯗꯣ ꯑꯩꯒꯤ ꯏꯅꯥꯎ ꯅꯨꯨꯄꯤꯁꯨ ꯂꯣꯏꯈ꯭ꯔꯦ
ꯑꯣ
ꯅꯨꯄꯥꯗꯨꯅ ꯁꯤꯛꯁ ꯁꯦꯃꯤꯁꯇꯔ ꯇꯝꯒꯅꯤ
ꯑꯣ ꯑꯗꯨ ꯅꯪꯗꯤ ꯁꯤꯗ ꯂꯩꯕ꯭ꯔꯣ ꯇꯝꯄꯥꯛꯇ ꯅꯪꯁꯨ
ꯑ ꯇꯝꯄ ꯇꯝꯄꯥꯛꯇ ꯂꯩ
ꯍꯧꯖꯤꯛꯁꯨ
ꯍꯣꯏ
ꯑ ꯑꯗꯣ ꯑꯗꯨꯗꯤ ꯑꯗꯨꯗꯤ ꯐꯔꯦꯗꯅ ꯎꯝ
ꯀꯩꯒꯤ
ꯍ ꯍ
ꯀꯔꯤꯒꯤꯅ
ꯑꯗꯨ ꯑꯗꯨꯗꯤ ꯅꯍ ꯈꯪꯃꯤꯟꯅꯗ꯭ꯔꯣ ꯑꯗꯨꯗꯦ
ꯈꯪꯉꯗꯤ ꯍꯥꯡꯉꯔꯣꯏ ꯈꯪꯗꯕꯩ ꯍꯥꯡꯕꯅꯤ
ꯑꯗꯨ ꯪ ꯑꯩ ꯑꯩ ꯍꯥꯏꯗꯁꯤꯅꯣ ꯈꯪꯅꯤꯡꯉꯝꯅꯤꯗ ꯑꯗꯨꯗꯤ ꯑꯗꯨꯗꯤ ꯍꯔꯦ ꯑꯗꯨꯅ ꯑꯗꯨꯗꯤ ꯐꯔꯦꯗꯅ ꯇꯝꯄꯥꯛꯇ ꯂꯩ ꯑꯩꯗꯤ
ꯀꯔꯤꯒꯤꯅꯣ ꯍꯥꯏꯕꯅꯦ
ꯅꯠꯇꯦ ꯀꯥꯏꯁꯨ ꯅꯠꯇꯦ ꯁꯨꯝ ꯐꯑ ꯍꯥꯏꯕꯤꯌꯨ ꯋꯥꯅꯤꯗ ꯑꯗꯨꯗꯤ ꯑꯗꯨꯗꯤ ꯑꯩꯈꯣꯏ ꯑꯗꯨꯗꯤ ꯑꯩꯈꯣꯏ ꯂꯩꯃꯤꯟꯅꯩꯅꯦ
ꯂꯩꯃꯤꯟꯅꯔꯦ ꯍꯣꯏ
ꯑꯩꯈꯣꯏ ꯂꯩꯃꯤꯟꯅꯔꯦ ꯑꯗꯨꯗꯤ
ꯎꯝ ꯃꯄꯥꯝ ꯃꯥꯗꯀꯣ
ꯎꯝ
ꯎꯝ
ꯑꯗꯨꯗꯤ ꯎꯅꯤꯡꯕ ꯀꯥꯟꯗ ꯑꯗꯨꯝ ꯎꯅꯕ ꯌꯥꯔꯦꯅꯦ ꯅꯪꯕꯨꯣ
ꯌꯥꯏ ꯌꯥꯏ
ꯋꯥꯔꯤ ꯂꯣꯏꯔꯦ ꯁꯤꯗꯒꯤ
ꯑꯦ
ꯑꯁꯤꯗꯒꯤ ꯋꯥꯔꯤ ꯂꯣꯏꯔꯦꯕ ꯅꯠꯇ꯭ꯔꯣ
ꯎꯝ
ꯌꯥꯝꯝ ꯊꯨꯑꯦꯍꯦ
ꯌꯥꯝ ꯊꯨꯢꯌꯦ ꯑꯁꯤꯗꯒꯤ ꯋꯥꯔꯤ ꯂꯣꯏꯔꯦ
ꯑꯣꯍꯥ ꯅꯪꯒꯤ ꯋꯥꯔꯤꯁꯦ ꯌꯥꯝ ꯊꯨꯑꯦꯕ ꯑ ꯌꯥꯝ ꯑ
ꯁꯣꯔꯠ ꯋꯦꯕꯀꯣ
ꯇꯦꯜꯂꯦꯕ ꯎꯝ ꯌꯥꯝ ꯇꯦꯜꯂꯦꯕ
ꯎꯝ ꯇꯦꯂꯦ ꯍꯣꯢ
ꯎꯝ
ꯎꯝ
ꯑꯗꯣ ꯅꯣꯏ ꯂꯩꯕꯗꯤ ꯀꯗꯥꯏꯔꯣꯝꯗ ꯂꯩꯔꯒꯦ ꯀꯦ ꯂꯩꯕꯒꯦ
ꯑꯩꯈꯣꯏꯗꯤ ꯗꯤ ꯑꯦꯝ ꯌꯨ ꯈꯪꯕ꯭ꯔꯣ ꯈꯪꯕ꯭ꯔꯣ
ꯎꯝ ꯈꯪꯉꯦ ꯈꯪꯉꯦ
ꯑꯦꯝ ꯌꯨ ꯑꯗꯨ ꯁꯣꯏꯗꯅꯤ ꯑꯗꯨ ꯑꯦꯛꯖꯦꯛ ꯂꯣꯀꯦꯁꯟꯗꯤ ꯍꯥꯏꯕ ꯌꯥꯗꯣꯏ ꯃꯗꯤꯦ ꯑꯗꯨ ꯑꯦꯔꯤꯌꯥꯗꯀꯣ ꯅꯣꯏ
ꯑꯗꯣ ꯅꯪ ꯅꯪꯒꯤ ꯊꯕꯛ ꯃꯐꯝꯗꯤ
ꯑꯩꯒꯤ ꯊꯕꯛ ꯃꯜꯗꯤ ꯈꯔ ꯕꯖꯥꯔ ꯕꯖꯔ ꯕꯖꯔ ꯃꯦꯟ ꯕꯥꯖꯥꯔ ꯂꯩꯕꯗꯣ
ꯑꯥ
ꯑꯗꯨ ꯑꯗꯨ ꯁꯣꯏꯕꯅꯦ
ꯑꯣ ꯑꯗꯣ ꯋꯥꯕ꯭ꯔꯥ ꯅꯪꯒꯤ ꯊꯕꯛ
ꯑꯁ ꯋꯥꯕꯗꯤ ꯋꯥꯏꯗ ꯕꯦꯡꯒꯤ ꯊꯕꯋꯥꯗꯤ
ꯑꯝ ꯑꯥ ꯑꯦꯛꯖꯝ ꯑ
ꯃꯤ ꯌꯥꯝ ꯀꯁꯇꯃꯔ ꯌꯥꯝꯃꯦꯕ ꯑꯁ
ꯑꯥ ꯑꯦꯛꯖꯥꯝ ꯊꯥꯔꯒ ꯈꯟꯕ꯭ꯔꯅ
ꯑꯦꯛꯖꯥꯝ ꯊꯥ ꯑꯦꯛꯖꯥꯝ ꯊꯥꯗ꯭ꯔꯗꯤ ꯌꯥꯗꯣꯏ ꯃꯥꯟꯗꯦ
ꯎ ꯑꯩꯁꯨ ꯇꯧꯅꯤꯡꯉꯦꯅ ꯈꯟꯗꯦ ꯅꯦ ꯑꯗꯣ ꯂꯥꯏꯔꯤꯛ ꯄꯥꯕ ꯅꯨꯡꯂꯥꯏꯔꯤꯛ ꯄꯥꯕ ꯇꯟꯕ
ꯑꯣ ꯑꯗꯨ ꯅꯪ ꯃꯥꯁꯇꯔ ꯂꯣꯢꯔꯦ ꯍꯥꯏꯕ ꯅꯠꯇ꯭ꯔꯣ
ꯑ ꯂꯣꯏꯕꯅꯦ ꯂꯣꯏꯕ ꯀꯨꯏꯔꯦ ꯍꯦ ꯑꯗꯨ ꯑꯩꯒꯤ ꯂꯥꯏꯔꯤꯛꯁꯨ ꯀꯥꯎ ꯂꯣꯏ ꯀꯥꯎꯈ꯭ꯔꯦ
ꯑꯗꯨ ꯀꯔꯤ ꯇꯧꯔꯒ ꯂꯩꯌꯦ ꯍꯧꯖꯤꯛꯗꯤ
ꯍꯧꯖꯤꯛꯇꯤ ꯀꯩꯝ ꯇꯧꯗꯦ
ꯀꯩꯅꯣꯝꯃꯗꯤ ꯇꯧꯔꯝꯅꯤꯗ
ꯑꯗꯨꯝ ꯑꯦꯛꯖꯥꯝ ꯑꯦꯛꯖꯥꯝ ꯊꯥꯔꯁꯤꯔꯅ ꯈꯟꯕꯅꯦ ꯑꯗꯣ ꯂꯥꯏꯔꯤꯛ ꯑꯝꯇꯁꯨ ꯄꯥꯅꯤꯡꯗꯕꯗꯣ
ꯑ ꯑꯗꯨꯗꯤ ꯍꯧꯗꯤ ꯍꯧꯈ꯭ꯔꯕ ꯃꯥꯜꯂꯦ ꯄ꯭ꯔꯤꯄꯦꯔꯦꯁꯟꯗꯣ
ꯈꯔꯥ ꯈꯔꯥꯗꯤꯍꯥꯎ ꯎꯝ ꯍꯥꯎꯈ꯭ꯔꯦ ꯍꯥꯏꯅ ꯍꯥꯏꯕꯁꯨ ꯌꯥꯏ ꯈꯪꯗꯦꯗ ꯍꯥꯍꯥꯍꯥ ꯍꯩꯕꯔꯥ ꯍꯩꯇꯦ
ꯀꯔꯤꯅꯣꯅꯦ ꯍꯥꯎꯗꯤ ꯍꯧꯥꯎꯔꯦ ꯄ꯭ꯔꯤꯄꯦꯔꯦꯁꯟꯗꯨꯗꯨꯒ ꯁꯨꯃꯥꯏꯅ ꯐꯖꯅ
ꯈꯪꯗꯦ ꯈꯤꯇꯪ ꯈꯤꯇꯪ ꯈꯤꯇꯪꯗꯤ ꯍꯧꯈ꯭ꯔꯦ
ꯀꯥꯏꯗꯧꯉꯥꯏꯗ ꯍꯧꯕꯅꯣ ꯍꯟꯗꯤ ꯁꯔꯅ ꯍꯧꯕ꯭ꯔꯣ
ꯑꯥ ꯆꯩꯝꯃꯦ ꯍꯣꯢ
ꯑꯗꯣ ꯃꯥꯁꯇꯔ ꯃꯥꯁꯇꯔ ꯂꯣꯏꯕꯗꯣ ꯇꯨ ꯊꯥꯎꯖꯟ ꯀꯌꯥꯗ ꯂꯣꯏꯒꯦꯅ
ꯑ ꯀꯨꯟ ꯑꯅꯤꯗꯒꯤꯅꯦ ꯇ꯭ꯋꯦꯟꯇꯤ ꯇꯨꯗ
ꯇ꯭ꯋꯦꯟꯇꯤ ꯇꯨ ꯇ꯭ꯋꯦꯟꯇꯤ ꯇꯨ
ꯑ ꯀꯆꯨꯗ ꯂꯅꯦ ꯇꯏꯀꯣ ꯎꯝ
ꯑꯩ ꯈꯔ ꯍꯥꯟꯅ ꯂꯣꯏꯌꯦꯦꯅꯦ ꯒ꯭ꯔꯦꯖꯨꯌꯦꯁꯟꯗꯦ
ꯅꯪꯗꯤ ꯒ꯭ꯔꯦꯖꯨꯑꯦꯁꯟ ꯍꯥꯏꯕ꯭ꯔꯥ ꯄꯤ ꯖꯤꯗꯨꯔ
꯭ꯔꯦꯖꯨꯁꯟ ꯍꯥꯏꯕꯅꯤ ꯒꯦꯖꯨꯋꯟ
ꯑꯣ ꯒ꯭ꯔꯦꯖꯨꯌꯦꯦꯁꯟꯅ ꯇ꯭ꯋꯦꯟꯇꯤ
ꯀ꯭ꯋꯁꯟ ꯇ꯭ꯋꯦꯟꯇꯤ ꯑꯦꯠ
ꯇ꯭ꯋꯦꯟꯇꯤꯗ
ꯑꯣ ꯑꯗꯨꯝ ꯃꯥꯁꯇꯔ ꯅ ꯑꯗꯨꯝ ꯇ꯭ꯋꯦꯟꯇꯤ ꯇꯨꯗ
ꯑꯥ
ꯑꯣꯆꯥ ꯌꯥꯝ ꯊꯨꯍ